ꯇꯥꯏꯌꯦ ꯀꯩꯗꯧꯔꯤꯒꯦ ꯏꯆꯦ
ꯑꯗꯨꯝ ꯐꯝꯔꯤꯌꯦ ꯍꯧꯖꯤꯛꯇꯤ
ꯑꯣ ꯆꯥꯛ ꯆꯥꯔꯕ꯭ꯔꯣ
ꯆꯥꯗ꯭ꯔꯤꯌꯦ ꯉꯥꯏꯍꯥꯛ ꯂꯩꯔꯒ ꯆꯥꯒꯦ ꯈꯟꯕꯀꯣ ꯊꯕꯛ ꯆꯠꯊꯣꯛ ꯀꯌꯥ ꯂꯩꯔꯝꯕꯒꯤꯀꯣ
ꯎꯝ-ꯎꯝ
ꯔꯤ ꯇꯧꯔ ꯂꯩꯕ꯭ꯔꯣ ꯅꯪꯗꯤ
ꯑꯩꯁꯨ ꯆꯥꯛ ꯆꯥꯕ ꯂꯣꯏꯔꯒ ꯐꯃꯨꯡꯗ ꯑꯗꯨꯝ ꯍꯤꯞꯄꯤ
ꯑꯣ
ꯃꯄꯥꯟ ꯑ ꯀꯔꯤꯅꯣ ꯈꯥꯃꯦꯟ ꯈꯥꯃꯦꯟ ꯆꯥꯏ
ꯑꯣ ꯍꯣꯏ ꯑꯩꯈꯣꯏꯁꯨ ꯃꯥꯏꯔꯦꯟ ꯊꯣꯡꯂꯒ ꯂꯩꯕꯅꯤ ꯃꯤꯁꯤꯗꯣ ꯅꯣꯡ ꯑ ꯍꯣꯏ ꯇꯝꯄꯥꯛꯇ ꯂꯩꯕ꯭ꯔꯣ ꯆꯤꯡꯗ ꯂꯩꯕ꯭ꯔꯣ
ꯇꯝꯄꯥꯛꯇ ꯂꯩꯌꯦ ꯑꯈꯣꯏ
ꯑꯣ ꯅꯣꯡ ꯆꯨꯕꯗꯨ ꯀꯔꯤꯅꯣꯅꯦ ꯅꯣꯡꯗꯨ ꯐꯖꯅ ꯄꯥꯠꯇꯩ ꯑꯁ ꯂꯣꯏꯅꯃꯛ ꯆꯨꯕꯁꯨ ꯅꯠꯇꯦ ꯈꯔ ꯈꯔ ꯈꯔ ꯆꯨꯕꯗꯨ ꯂꯝꯕꯤꯁꯨ ꯆꯠꯊꯣꯛ ꯆꯠꯁꯤꯟ ꯌꯥꯝ ꯅꯨꯡꯉꯥꯏꯇꯕꯗꯨ
ꯍꯣꯏ-ꯍꯣꯏ ꯅꯣꯏ ꯆꯤꯡ
ꯅꯠꯇꯦ-ꯅꯠꯇꯦ ꯇꯝꯄꯥꯛꯇ ꯂꯩꯌꯦ
ꯑꯣ
ꯅꯣꯡ ꯈꯖꯤꯛ-ꯈꯖꯤꯛ ꯑꯗꯨꯝ ꯆꯨꯕꯗꯨ ꯍꯩꯅꯗꯦꯕ ꯑꯈꯣꯏ ꯑꯩꯗꯤ
ꯑꯩ ꯍꯣꯏ ꯆꯨꯗꯦꯁꯨ ꯆꯨꯗꯦ ꯑꯗꯨꯝ ꯃꯪꯉꯥꯒꯀꯣ ꯈꯤꯇꯪ ꯆꯨꯕꯗ
ꯍꯣꯏ ꯑꯗꯨꯒ ꯐꯤꯔꯣꯟꯒꯨꯝꯕꯨ ꯁꯨꯕꯤꯕꯁꯨ ꯒ꯭ꯔꯤꯅꯣꯠ ꯇꯧꯕꯅꯦꯕ ꯁꯨꯃꯥꯏꯅ ꯈꯔ ꯈꯔ ꯑꯗꯨꯝ ꯆꯨꯕꯁꯤꯡꯁꯦ ꯐꯔꯣꯟ ꯁ ꯀꯪꯗ꯭ꯔꯒ ꯅꯝꯊꯤꯕꯖꯥꯗꯣ ꯑꯗꯨꯝ ꯇꯧꯋꯦꯕ
ꯑꯣ ꯍꯣꯏ ꯍꯣꯏ ꯍꯣꯏ ꯑꯩ ꯍꯣꯏ ꯍꯣꯏ ꯃꯅꯤꯟ ꯃꯅꯤꯟꯗꯣ
ꯍꯣꯏ
ꯀꯩꯩꯅꯧꯅꯦ ꯎ ꯇꯝꯊꯤꯕꯅꯦ ꯑꯗꯨꯗꯣ
ꯍꯣꯏ ꯑꯗꯨꯒꯤ ꯑꯩꯗꯤ ꯇꯟꯕꯅ ꯂꯣꯏꯔꯦ ꯐꯤꯔꯣꯜ ꯁꯨꯕꯗꯨꯁꯨ ꯉꯔꯥꯡ ꯁꯨꯕꯗꯨꯁꯨ ꯑꯃꯨꯛꯀꯛ ꯈ꯭ꯔꯝꯕ ꯅꯝꯊꯣꯛꯄꯒꯨꯝ ꯇꯧꯕꯤ ꯑꯃꯨꯛꯀ ꯁꯨꯨꯅꯤꯡꯉꯥꯏ ꯑꯃ ꯊꯝꯈ꯭ꯔꯕꯅꯦ ꯑꯩꯗꯤ ꯐꯤꯔꯣꯟꯒꯨꯝꯕ ꯍꯥꯞꯄ ꯃꯇꯝꯗ ꯈꯔ ꯃꯅꯝ ꯍꯤꯃꯥꯡꯒꯨꯝꯕ ꯑꯣꯏꯔꯁꯨ ꯀꯪꯗꯕ ꯑꯣꯏꯔꯁꯨ ꯈꯔ ꯃꯅꯝ-ꯅꯝꯕꯗꯨ
ꯍꯣꯏ
ꯑꯗꯨ ꯌꯥꯝ ꯍꯩꯅꯗꯦꯕ
ꯍꯣꯏ ꯀꯩꯁꯨ ꯌꯥꯝ ꯍꯩꯅꯗꯦ ꯂꯝꯗꯣ ꯀꯝꯐ‌ꯣꯔ꯭ꯠꯇ ꯇꯤꯡꯉꯒꯀꯣ ꯑꯗꯨꯝ ꯇꯧꯅꯉꯥꯏꯅꯤ
ꯍꯣꯏ ꯃꯔꯛꯇꯗꯤꯀꯣ ꯀꯝꯐꯣꯔꯠꯇ ꯇꯤꯡꯕꯁꯨ ꯃꯅꯝꯗꯨ ꯑꯃ ꯀꯝꯐꯣꯔꯠꯀ ꯍꯧꯖꯤꯛꯀꯤ ꯀꯪꯗꯕꯒꯤ ꯃꯅꯝꯗꯨꯒ ꯄꯨꯟꯈ꯭ꯔꯗꯤ ꯑꯗꯨꯅ ꯍꯦꯟꯅ ꯑꯃꯨꯛꯀ ꯅꯝꯊꯤꯕꯒꯨꯝ ꯇꯧꯗ꯭ꯔꯣ
ꯍꯣꯏ ꯍꯣ ꯍꯣꯏ ꯅꯨꯝꯊꯤꯕꯅꯦ ꯑꯩ
ꯑꯗꯨꯒꯤ ꯑꯁ ꯆꯝꯐꯣ꯭ꯔꯗꯁꯨ ꯃꯔꯛ-ꯃꯔꯛꯇ ꯎꯝ ꯍꯧꯖꯤꯛꯇꯤ ꯅꯨꯡꯁꯥ ꯈꯔ ꯊꯣꯛꯄ ꯑ ꯍꯣꯏ ꯍꯧꯖꯤꯛ ꯅꯨꯡꯁꯥ ꯈꯔ ꯊꯣꯛꯄ ꯃꯥꯜꯂꯦꯅꯦ
ꯎꯝ ꯎꯝ ꯈꯔꯕꯨ ꯊꯣꯛꯑꯦ
ꯍꯣꯏ ꯑꯌꯨꯛꯇꯤ ꯈꯔ-ꯈꯔ ꯑꯗꯨꯝ ꯆꯨꯕꯒꯤꯀꯣ
ꯎ ꯑꯩꯈꯣꯏ ꯋꯦꯗꯔ ꯃꯅꯩꯅ ꯑꯩꯈꯣꯏꯁꯦ ꯑꯩꯈꯣꯏꯁꯦ ꯅꯛꯅꯔꯝꯒꯅꯤ ꯑꯩꯈꯣꯏ ꯂꯩꯐꯝꯁꯦ
ꯑꯣ ꯑꯣꯏꯔꯝꯒꯅꯤ ꯍꯣꯏ ꯌꯨꯝꯁꯨ ꯅꯥꯟꯕ ꯅꯥꯏꯗ꯭ꯔꯦ ꯑꯁꯤꯒꯤ ꯅꯣꯡꯁꯤꯅ ꯋꯥꯏ ꯇꯩꯔꯒ ꯋꯥꯏ ꯁꯤꯠꯄꯤꯔꯁꯨ ꯃꯤ ꯃꯄꯥꯟꯗ ꯆꯠꯂꯒ ꯊꯣꯛꯄ ꯑꯗꯨꯝ ꯆꯪꯕꯗꯣ ꯑꯗꯨꯝ ꯀꯔꯤꯅꯣ ꯐ꯭ꯂꯣꯔꯗꯨꯕ‌ꯣ ꯃꫭꯠ ꯃꯣꯠꯄꯗꯨ
ꯁꯦꯡꯕꯗꯤ ꯌꯥꯝ ꯇꯜꯍꯜꯂꯦ ꯁꯤꯒꯤ ꯋꯦꯗ꯭ꯔꯁꯦ ꯅꯥꯕ ꯃꯇꯝꯁꯨ ꯑꯣꯏꯕꯅꯦ ꯀꯔꯤꯒ
ꯑꯗꯨꯅꯦ ꯋꯤꯟꯇꯔ ꯆꯦꯟꯖ ꯇꯧꯕ ꯃꯇꯝꯗꯅꯦ ꯃꯤꯁꯤꯡ ꯅꯥꯅꯕꯁꯦ
ꯁꯨꯛ ꯅꯥꯟꯅ ꯕ ꯃꯤꯅꯦ ꯕ ꯅꯥ ꯄꯩꯁꯥ ꯇꯤꯡꯅꯤꯡꯕ ꯂꯥꯏꯅꯍꯨꯝ
ꯑ‌ꯣ
ꯅꯥꯏꯌ‌ꯦꯕꯥ
ꯑꯣ ꯅꯥꯒꯟꯗꯕ ꯃꯤꯁꯦ ꯑꯃꯛ ꯑꯃꯛ ꯅꯥꯕꯗ ꯍꯦꯟ ꯁꯤꯔꯤꯌ‌ꯦꯁ ꯑꯣꯏꯅ ꯅꯥꯒꯜꯂ‌ꯦꯅꯦ
ꯎꯝ ꯑꯩꯈ‌ꯣꯏ ꯋꯥ
ꯑꯥ ꯅꯪ ꯃꯈꯣꯟꯗꯨ ꯁꯦꯡꯗꯕꯒꯨꯝ ꯇꯧꯋꯦꯅꯦ ꯍꯣꯏ ꯅꯪꯒꯤ ꯃꯈꯣꯟꯗꯨ ꯈꯔ ꯁꯦꯡꯗꯕꯒꯨꯝ ꯇꯧꯕꯀꯣ
ꯍꯣꯏ ꯍꯣꯏ ꯑꯩꯒꯤ ꯌꯥꯔꯦ ꯅꯪꯒꯤꯁꯨꯀꯣ ꯆꯞꯄꯦ ꯑꯗꯨꯝ ꯕꯥꯞꯇꯥꯅꯤꯉꯥꯏꯀ‌ꯣ
ꯑꯩꯗꯤ ꯅꯦꯠꯒ‌꯭ꯔ‌ꯣꯛꯇꯤ ꯈꯪꯗꯦ ꯀꯃꯥꯏꯅ ꯇꯧꯕ꯭ꯔꯥ ꯑꯗꯨ ꯅꯪꯒꯤ ꯃꯈ‌ꯣꯟꯗꯨ ꯐꯖꯅ ꯇꯥꯗ꯭ꯔ‌ꯦ ꯑꯩꯗꯤ ꯀ꯭ꯔꯤ ꯇꯧꯕꯩꯔꯥ ꯈꯟꯕ
ꯑꫭ
ꯑ ꯅꯪ ꯍꯧꯖꯤꯛ ꯍꯪꯂꯝꯕꯗꯨꯣ ꯀꯔꯤꯅꯦꯕ ꯑꯣ ꯑꯁ ꯈꯪꯗꯦ ꯋꯥꯏ ꯐꯥꯏꯁꯨ ꯍꯧꯖꯤꯛ ꯀ ꯅꯨꯡꯉꯥꯏꯇꯦꯅꯦ ꯃꯤ ꯂꯣꯏꯅꯃꯛꯀꯤ ꯋꯥꯏ ꯐꯥꯏꯁꯦ
ꯌꯥꯗꯦ ꯌꯥꯗꯦ
ꯑꯗꯨꯒꯤ ꯃꯤ ꯑꯩꯈꯣꯏꯗꯤ ꯃꯤꯗꯣ ꯃꯥꯁꯤꯡꯗꯣ ꯂꯤꯃꯤꯠꯇ ꯍꯥꯞꯄꯅꯦ ꯃꯤ ꯌꯥꯝ ꯄꯥꯏꯗꯅꯤꯡꯉꯥꯏꯀꯣ
ꯎꯝ
ꯍꯥꯏꯟꯗꯤ ꯃꯁꯥ-ꯃꯁꯥꯒꯤ ꯍꯧꯖꯤꯛꯇꯤ ꯋꯥꯏꯐꯥꯏ ꯂꯣꯏꯅꯃꯛ ꯂꯩꯅꯔꯕꯅꯤꯅ ꯌꯨꯝ ꯈꯨꯗꯤꯡꯒꯤ ꯑꯗꯣ ꯎꯝ ꯑꯗꯨꯝ ꯥꯄꯥꯁ ꯄꯥꯁꯋꯥꯠꯁꯤꯡꯗꯣ ꯂꯣꯏꯅꯃꯛ ꯈꯪꯔꯒ ꯀꯅꯦꯛ ꯇꯧꯕꯅꯤꯅ ꯅꯛ ꯅꯛꯄ ꯃꯐꯝꯗ ꯂꯥꯛꯄ ꯍꯦꯟꯅ ꯍꯦꯟꯅ ꯅꯛꯄ ꯃꯐꯝꯁꯤꯗ ꯃꯁꯥꯅ ꯍꯦꯛꯇ ꯑꯣꯇꯣ ꯀꯅꯦꯛ ꯇꯧꯕꯅꯤꯅ ꯑꯗꯨꯗꯗꯤ ꯃꯤ ꯌꯥꯝ-ꯌꯥꯝꯅ ꯄꯥꯏꯈ꯭ꯔꯅꯤ ꯑꯗꯨꯗꯗꯤ
ꯅꯦꯠ ꯌꯥꯔꯔꯣꯏ
ꯅꯦꯠ ꯌꯥꯗ꯭ꯔꯦ ꯇꯞꯄ ꯍꯧꯔꯅꯤ ꯑꯗꯨꯒꯤ ꯍꯧꯖꯤꯛꯀꯥꯟ ꯋꯥꯏꯐꯥꯏꯁꯦ ꯃꯤ ꯂꯣꯏꯅꯃꯛ ꯀꯁꯦ ꯅꯨꯡꯉꯥꯏꯇꯕꯗꯨ
ꯑꯗꯨꯅꯦ
ꯍꯩꯍꯥ ꯃꯇꯝꯁꯦ ꯏꯔꯥꯡꯅ ꯏꯔꯥꯡꯅ ꯐꯠꯇꯕ ꯑꯣꯏꯁꯤꯔꯥ ꯅꯦꯠꯅ ꯐꯠꯇꯕ ꯑꯣꯏꯁꯤꯔꯥ
ꯊꯗ ꯁ
ꯊꯕꯛ ꯂꯩꯇꯦ ꯅꯈꯣꯏꯗꯤ ꯉꯁꯤ
ꯑꯗꯨꯝ ꯇꯧꯗ‌ꯦꯗ
ꯑ ꯀꯩꯁꯨ ꯇꯧꯗꯦ
ꯍꯣꯏ
ꯑꯣ ꯅꯨꯡꯉꯥꯏꯕꯤꯌꯦꯗ ꯑꯣꯏꯅꯤꯡꯉꯦꯗ
ꯍꯥꯏꯕꯗꯤ ꯑꯩꯈꯣꯏꯗꯤ ꯅꯧꯔꯤꯕꯅꯤꯅꯣ ꯑꯉꯥꯡꯁꯤꯡꯅꯀꯣ ꯊꯕꯛꯒꯨꯟꯕ
ꯍꯣꯏ ꯍꯣꯏ ꯑꯣ ꯂꯥꯏꯔꯤꯛ ꯇꯝꯕꯗꯤ ꯂꯣꯏꯈ꯭ꯔꯕ
ꯀꯣꯂꯦꯖ ꯀꯥꯒꯅꯤ ꯀꯣꯂꯦꯖꯁꯦ ꯁꯦꯁꯟ ꯍꯧꯗ꯭ꯔꯤ ꯀ꯭ꯂꯥꯁ ꯇꯨꯋꯦꯜꯐ ꯂꯣꯏꯕ ꯀꯦꯟꯗꯤꯗꯦꯠꯁ ꯅꯦꯕꯀꯣ ꯑꯗꯨꯒꯤ
ꯑꯣ ꯑꯣ ꯑꯗꯨꯗꯤ ꯑꯉꯥꯡ ꯑꯣꯏꯔꯤꯌꯦꯅꯦ ꯫
ꯑꯗꯨꯅꯦ ꯏꯁ
ꯑꯩꯗꯤ ꯑꯍꯟ ꯑꯣꯏꯔꯦ ꯑꯗꯨꯒꯤꯅꯦꯅꯦ ꯐꯣꯟ ꯍꯦꯛ ꯐꯣꯟ ꯍꯦꯛ ꯄꯥꯏ ꯈꯠꯄꯗ ꯏꯆꯦ ꯀꯧꯕꯗꯣ ꯅꯪ ꯍꯥꯟꯅ ꯈꯪꯕꯒꯤꯅꯤꯅꯦ ꯑꯗꯨ ꯑꯣꯏꯔꯗꯤ
ꯍꯣꯏ ꯑꯩ ꯑꯩꯗꯤ ꯑꯩꯗꯤꯀꯣ ꯑꯩꯒꯤ ꯂꯦꯡꯒꯥꯁꯤ ꯊꯦꯡꯅꯗꯦꯕꯀꯣ ꯑꯗꯨꯝ ꯀꯣ ꯑꯗꯨꯒꯤ ꯑꯩ ꯈꯪꯉꯦꯕ
ꯑꯣ ꯍꯣꯏ ꯑꯁꯤꯗ ꯀꯩꯅꯣ ꯑꯗꯨꯝ ꯑꯍꯟꯒꯨꯝꯕ ꯈꯛꯇꯪ ꯋꯥꯔꯤ ꯁꯥꯟꯅꯕ ꯐꯪꯕꯒꯤꯀꯣ
ꯍ ꯍꯣꯏ ꯑꯗꯨꯃꯥꯏꯅ
ꯆꯨꯝꯃꯦꯗ ꯁꯨꯃꯥꯏꯅ ꯐꯥꯔꯁꯇ ꯈꯪꯔꯒ ꯀꯧꯕꯗꯨꯁꯨ ꯅꯪ ꯃꯤꯅ ꯅꯨꯡꯁꯤꯕ ꯍꯩꯔꯝꯕꯗꯤ
ꯎꯝ
ꯑꯗꯣ ꯑꯥ ꯀꯔꯤꯅꯣ ꯋꯥꯔꯤ ꯑꯃ ꯍꯥꯏꯕꯤꯒꯦꯕ ꯎꯝ ꯑꯩꯒꯤ ꯃꯔꯨꯞ ꯅꯨꯄꯤꯒꯤ ꯃꯌꯨꯝꯁꯦ ꯍꯤꯗꯥꯛ ꯌꯣꯟꯕꯒꯤ ꯗꯨꯀꯥꯟ ꯆꯥꯎꯅ ꯇꯧꯋꯦꯕꯀꯣ ꯑꯗꯨ ꯃꯈꯣꯏꯁꯦ ꯃꯥꯒꯤ ꯃꯃꯥꯁꯨ ꯍꯤꯗꯥꯛ ꯀꯥꯞꯕꯒꯤ ꯊꯕꯛꯇꯨ ꯇꯧꯕꯅꯦꯕ ꯑꯗꯣ ꯃꯤꯁꯤꯡꯁꯦ ꯃꯈꯣꯏꯗ ꯎꯝ ꯍꯤꯗꯥꯛ ꯀꯥꯞꯄꯒꯨꯝꯕ ꯐꯣꯠꯄꯒꯨꯝꯕ ꯆꯦꯛꯀꯞ ꯇꯧꯕꯒꯨꯝꯕ ꯑꯗꯨꯝ ꯂꯥꯛꯑꯦꯕꯀꯣ
ꯎꯝ
ꯍ ꯑꯗꯨ ꯂꯥꯛꯄꯗꯨ ꯅꯣꯡꯃꯁꯦ ꯅꯨꯄꯥ ꯑꯃꯁꯦ ꯃꯥꯒꯤ ꯃꯈꯣꯡꯗꯨ ꯃꯈꯣꯏꯒꯤ ꯊꯣꯡꯗ ꯊꯣꯝꯃꯦ ꯍꯥꯏꯅ ꯃꯈꯣꯡꯗꯨ ꯏ ꯊꯣꯛꯂꯒ ꯇꯠꯀꯦꯗꯧꯅ ꯂꯥꯛꯄ ꯐꯣꯠꯇ꯭ꯔꯗꯤ ꯌꯥꯔꯔꯣꯏ ꯍꯥꯏꯕꯀꯣ ꯃꯈꯣꯏ ꯗꯨꯀꯥꯟꯗꯣ꯫ ꯑꯗꯣ ꯑꯗꯨꯒꯤ ꯑꯗꯨ ꯃꯇꯥꯡꯗ ꯎꯝ ꯑꯩꯒꯤ ꯃꯔꯨꯞ ꯅꯨꯄꯤꯒꯤ ꯃꯃꯥꯗꯣ ꯊꯕꯛ ꯑꯃ ꯆꯠꯊꯣꯛꯔꯒ ꯂꯩꯇꯕ꯫ ꯑꯗꯨꯒꯤ ꯑꯩꯒꯤ ꯏꯃꯥꯟꯅꯕꯤꯗꯨ ꯑꯗꯨꯝ ꯃꯈꯣꯏꯗꯤ ꯃꯈꯣꯏ ꯍꯥꯡꯂꯒ ꯇꯧ ꯑ ꯍꯤꯗꯥꯛꯀꯨꯝꯕ ꯀꯥꯞꯄ ꯐꯣꯠꯄꯒꯨꯝꯕ ꯇꯧꯔꯛꯈ꯭ꯔꯕꯅꯤꯅ ꯍꯩꯈ꯭ꯔꯦꯕ ꯃꯈꯣꯏꯗꯨ ꯇꯝꯗ꯭ꯔꯁꯨ ꯎꯝ
ꯍꯣꯏ
ꯑꯗꯨꯒꯤ ꯃꯈꯣꯏꯗꯨ ꯎꯃ ꯃꯥꯗꯣ ꯃꯥꯅ ꯐꯣꯠꯄꯤꯔꯒꯦ ꯍꯥꯏꯔꯒ ꯃꯥꯗꯣ ꯐꯣꯠꯈ꯭ꯔꯦꯕ꯫ ꯐꯣꯠꯄ ꯍꯧꯕ ꯃꯇꯝꯗ ꯑꯩꯈꯣꯏ ꯃꯈꯣꯡꯒꯤ ꯏꯁꯀꯤꯟꯗꯤ ꯌꯥꯝ ꯀꯜꯂꯦꯅꯀꯣ
ꯍꯣꯏ
ꯏꯁꯀꯤꯟꯗꯣ ꯀꯟꯕꯒꯤ ꯃꯥꯗꯣ ꯌꯦꯠꯇꯨꯝꯗꯣ ꯊꯤꯟꯖꯤꯟ ꯐꯣꯠꯄ ꯍꯧꯔꯒ ꯌꯦꯇꯨꯝꯗꯣ ꯊꯤꯟꯖꯤꯜꯂꯒ ꯑꯃꯨꯛ ꯂꯧꯊꯣꯛꯄꯗ ꯀꯟꯃꯟꯕꯒꯤ ꯑꯩꯈꯣꯏ ꯀꯟꯕꯒꯨꯝꯕ ꯃꯐꯝ ꯑꯃꯗ ꯑꯗꯨꯃꯥꯏꯅ ꯇꯧꯔꯗꯤ ꯆꯤꯡꯉꯒ ꯂꯧꯊꯣꯛꯈ꯭ꯔꯗꯤ ꯃꯅꯤꯡ ꯍꯜꯂꯦꯅ
ꯎꯝ
ꯑꯗꯨꯃꯥꯏꯅ ꯇꯧꯔꯒ ꯃꯥꯗꯣ ꯈꯔ ꯃꯅꯤꯡ ꯍꯜꯂꯒ ꯃꯥꯅ ꯄꯥꯏꯕ ꯌꯦꯇꯨꯝꯗꯣ ꯃꯥꯒꯤ ꯃꯈꯨꯠꯇ ꯈꯔ ꯎ ꯊꯤꯟꯈ꯭ꯔꯕꯀꯣ ꯒ꯭ꯂꯣꯞꯄꯨꯗꯤ ꯍꯥꯞꯄꯦꯕ꯫ ꯑꯗꯨ ꯈꯔ ꯊꯤꯜꯂꯒ ꯎꯝ ꯒ꯭ꯂꯣꯞ ꯃꯅꯨꯡꯗꯗꯤ ꯏ ꯈꯔ ꯊꯣꯛꯑꯦ ꯍꯥꯏꯌꯦ ꯑꯗꯨ ꯒ꯭ꯂꯣ ꯊꯣꯛꯂꯒꯗꯤ ꯏꯗꯣ ꯊꯣꯛꯄ ꯇꯣꯛꯈ꯭ꯔꯦ ꯍꯥꯏꯌꯦꯕꯀꯣ ꯑꯗꯨ ꯍꯣꯔꯦꯟꯗꯤ ꯎꯝ ꯃꯥꯅ ꯐꯣꯠꯄ ꯅꯨꯄꯥꯗꯨ ꯂꯥꯏꯅꯥ ꯄꯛꯄ ꯑꯣꯏꯔꯝꯈ꯭ꯔꯕ ꯑꯗꯨ ꯐꯥꯔꯁꯇ ꯍꯥꯏꯗꯕ ꯃꯥꯗꯣ ꯑꯗꯨ ꯇꯧꯕ ꯃꯇꯝꯗ ꯈꯛꯇꯪ ꯅꯨꯄꯥꯗꯣ ꯑꯩ ꯑꯗꯨꯃꯥꯏꯅ ꯇꯧꯕꯅꯦ ꯍꯥꯏꯅ ꯍꯥꯏ ꯍꯥꯏꯌꯦ ꯑꯗꯨꯒꯤ ꯑꯩꯒꯤ ꯃꯔꯣꯜ ꯄꯤ꯫ ꯌꯥꯗꯦꯕ ꯎꯝ ꯑꯗꯨꯒꯤꯃꯥꯟꯕꯤꯗꯣ ꯐꯠ ꯈꯨꯗꯛꯇ ꯗꯦꯇꯣꯝꯅ ꯇꯔꯥꯒꯨꯝ ꯇꯔꯥꯔꯒꯨꯝꯕ ꯃꯈꯨꯠꯇꯣ ꯍꯥꯝꯗꯣꯛꯈ꯭ꯔꯦ ꯍꯥꯏꯌꯦ ꯍꯥꯝꯗꯣꯛ ꯍꯥꯝꯗꯣꯛꯂꯒ ꯍꯣꯁꯄꯤꯇꯥꯜꯗ ꯇꯦꯁ ꯇꯧꯕ ꯆꯠꯄꯀꯣ
ꯎꯝ
ꯑꯗꯨ ꯇꯧꯕ ꯆꯠꯂꯒ ꯀꯔꯤꯁꯨꯗꯤ ꯇꯧꯗꯦ ꯅꯦꯒꯦꯇꯤꯞꯇꯤ ꯊꯣꯛꯑꯦ ꯍꯌꯦ ꯑꯗꯨ ꯑꯣꯏꯔꯁꯨ ꯎꯝ ꯑꯗꯨꯝ ꯎꯝ ꯆꯦꯛꯁꯤꯟꯅꯤꯉꯥꯏ ꯎꯝ ꯍꯤꯗꯥꯛ ꯊꯥ ꯑꯃ ꯆꯥꯅꯤꯡꯉꯥꯏ ꯀꯣ ꯄꯤꯌꯦ ꯍꯥꯏꯌꯦ ꯑꯗꯨꯣ ꯇꯟꯕꯅ ꯃꯥꯗꯨ ꯅꯨꯡꯉꯥꯏꯇꯕꯅꯀꯣ ꯁꯨꯃꯥꯏꯅ ꯇꯧꯕꯒꯤ ꯍꯥꯏꯕꯗꯤ ꯅꯨꯄꯥꯗꯨ ꯑꯁꯣꯛꯄ ꯃꯤꯗꯨ ꯃꯥꯗꯨ ꯁꯨꯃꯥꯏꯅ ꯂꯩꯌꯦ ꯍꯥꯏꯔꯗꯤ ꯃꯥꯒꯤꯗꯨꯣ ꯃꯥꯒꯤ ꯂꯥꯏꯌꯦꯡꯕꯗꯨ ꯃꯥꯒꯤ ꯊꯣꯛꯀꯗꯧꯔꯤꯕꯅꯦ ꯃꯥꯕꯨ ꯑꯗꯒꯤ ꯇꯨꯝ ꯆꯪꯒꯗꯧꯔꯤꯕꯅꯦ ꯀꯣ ꯑꯗꯨꯗꯤ ꯔꯤꯛꯁ ꯌꯥꯝ ꯋꯥꯡꯉꯦꯕꯀꯣ ꯃꯥꯒꯤ ꯃꯥꯒꯤ ꯂꯥꯏꯌꯦꯡꯕꯗꯨ ꯍꯤꯗꯥꯛ ꯃꯔꯨ ꯎꯝ ꯆꯥꯅꯤꯉꯥꯏ ꯅꯠꯇꯦ ꯍꯥꯏꯕ ꯑꯗꯨ ꯑꯗꯨ ꯑꯣꯏꯔꯗꯤ ꯑꯩ ꯑꯗꯨꯃꯥꯏꯅ ꯇꯧꯕꯅꯦꯀꯣ ꯈꯔ ꯆꯦꯛꯁꯤꯟꯕꯤꯌꯣ ꯍꯥꯏꯅ ꯍꯥꯏꯕ ꯀꯩ ꯇꯧꯕ꯭ꯔꯥ ꯍꯥꯏꯕꯅꯤꯗ
ꯑꯗꯨ
ꯀꯌꯥꯃꯨꯛ ꯁꯨꯔ ꯁꯤꯒꯨꯝꯕ ꯌꯥꯝ ꯊꯦꯡꯅꯩ ꯍꯥꯏ ꯑꯗ ꯍꯤꯗꯥꯛ ꯀꯥꯞꯄꯁꯤꯡꯗꯣ ꯑꯗꯨꯒ ꯃꯤꯒꯤꯗꯃꯛ ꯑꯗꯨꯃꯥꯏꯅ ꯃꯤ ꯑꯅꯥꯕ ꯌꯦꯡꯒ ꯍꯤꯗꯥꯛ ꯀꯥꯞꯔꯒ ꯂꯥꯏꯅꯥ ꯐꯪꯕꯁꯨ ꯌꯥꯝ ꯌꯥꯎꯋꯦ ꯍꯥꯏꯌꯦꯗ ꯑꯈꯣꯏꯅ ꯈꯪꯗꯕꯒꯤꯅꯦꯌꯦ꯫
ꯍꯣꯏ ꯈꯪꯗꯕꯤ ꯅꯦ ꯑꯁ ꯈꯪꯗ‌ꯦꯗ ꯍꯧꯖꯤꯛꯀꯟꯁ‌ꯦ
ꯑꯗꯨꯅꯦ ꯑꯗꯨ ꯑꯩꯒꯤ ꯃꯔꯨꯞ ꯅꯨꯄꯤꯒꯤ ꯗꯥꯎ ꯐꯕꯗꯨ ꯑꯩꯈꯣꯏꯒꯤ ꯎ ꯂꯩꯅꯥ ꯃꯥꯅ ꯂꯩꯅꯥ ꯄꯛꯄꯗꯨꯣ ꯃꯈꯜ ꯑꯅꯤ ꯂꯩꯌꯦ ꯍꯥꯏꯌꯦꯕꯀꯣ ꯃꯤꯕꯨ ꯂꯧꯅꯕ ꯌꯥꯕ ꯑꯗꯨꯒ ꯂꯧꯅꯕ ꯌꯥꯗꯕ ꯂꯩꯑ ꯍꯥꯏꯩꯌꯦ ꯑꯗꯣ ꯃꯥꯒꯤꯗꯨꯗꯤ ꯎ ꯄꯥꯛ ꯂꯧꯅꯕ ꯕ ꯌꯥꯗꯕ ꯖꯥꯠꯇꯣ ꯑꯣꯏꯌꯦ ꯍꯥꯏꯌꯦꯕꯀꯣ ꯑꯗꯨꯒꯤ ꯗꯥꯎ ꯐꯥꯕꯅꯦꯃ ꯍꯣꯏ ꯑꯗꯨꯕꯨ ꯇꯝꯕ ꯉꯝꯗꯦ ꯍꯥꯏꯅ ꯍꯤꯗꯥꯛ ꯆꯥꯔꯤꯌꯦ ꯍꯤꯗꯥꯛꯇꯨꯁꯨ ꯄꯋꯥꯔ ꯀꯟꯃꯟꯕꯒꯤ ꯃꯣꯔꯣꯛ ꯃꯇꯤꯛ ꯆꯥꯔꯁꯨ ꯄꯨꯛꯇ ꯑꯦꯇꯦꯛ ꯇꯧꯔꯒꯀꯣ ꯍꯤꯗꯥꯛ ꯇꯨ ꯄꯋꯥꯔ ꯀꯟꯕꯒꯤ
ꯍꯤꯗꯥꯛ ꯄꯥꯎꯋꯔ ꯀꯟꯕꯅꯦ ꯍꯧꯖꯤꯛꯀꯥꯟ ꯑꯁ ꯍꯤꯗꯥꯛꯁꯤꯡꯁꯤꯀꯣ ꯆꯥꯔꯒ ꯌꯨꯝꯒꯨꯝꯕꯁꯨ ꯍꯨꯟꯗꯥꯛ ꯃꯅꯝ ꯅꯝꯕꯁꯨ ꯌꯥꯎꯕꯅꯦ ꯑꯩꯁꯨ
ꯍꯣꯏ ꯍꯣꯏ ꯑꯗꯨꯒ ꯍꯤꯗꯥꯛꯀꯤ ꯃꯆꯨ ꯁꯨ ꯑꯣꯏꯕ ꯂꯩꯌꯦꯀꯣ꯫
ꯍꯣꯏ ꯍꯣꯏ ꯑꯩ ꯑꯩꯅ ꯍꯤꯗꯥꯛ ꯅꯍꯥꯟ ꯑꯁ ꯑꯩꯒꯤ ꯌꯨꯝ ꯒ꯭ꯔꯤꯟ ꯑꯗꯨꯃꯥꯏꯅ ꯑꯣꯏꯕ ꯑꯗꯨ ꯍꯤꯗꯥꯛ ꯃꯃꯛ ꯑꯣꯏꯌꯨꯀꯣ
ꯑꯣ ꯑꯁ ꯇꯜꯂꯦꯗ꯫ ꯑꯗꯨꯒ ꯍꯤꯗꯥꯛ ꯈꯔꯗꯤ ꯆꯥꯔꯒ ꯆꯥꯕ ꯂꯣꯏꯔꯒ ꯆꯥꯕ ꯇꯨꯡꯗ ꯑꯩꯈꯣꯏꯅ ꯁꯤ ꯕꯥꯔꯞ ꯇꯧꯕꯗꯣ
ꯍꯣꯏꯗꯣ
ꯕ꯭ꯔꯞ ꯕ꯭ꯔꯞ ꯇꯧꯕꯗ ꯅꯝ ꯊꯣꯛꯄꯁꯨ ꯂꯩꯕꯗꯣ ꯑꯗꯨꯃꯨꯛ ꯍꯩꯅꯗꯕ ꯂꯩꯇꯦ꯫
ꯑꯁ ꯃꯅꯝꯗꯨꯒꯣ ꯌꯥꯝ ꯇꯨ